ꯇꯥꯏ ꯇꯥꯏ
ꯇꯥꯔꯦꯀꯣ ꯍꯧꯖꯤꯛꯇꯤ
ꯑ ꯇꯥꯔꯦ
ꯑꯣ ꯑꯣ ꯁꯤ ꯃꯔꯛ ꯃꯔꯛꯇ ꯁꯨꯃꯥꯏꯟ ꯇꯧꯕꯅꯤ
ꯑꯣ
ꯀꯩꯒꯤꯅꯣ ꯈꯪꯗꯦ ꯑꯩꯁꯨ ꯑꯩꯁꯨ ꯈꯔꯗꯤ ꯀꯨꯏꯗ꯭ꯔꯤꯕ
ꯑꯣ
ꯑ ꯀꯩꯗꯧꯔꯤꯒꯦ ꯑꯣ ꯎꯝ ꯑꯩꯁꯨ ꯀꯩꯁꯨ ꯇꯧꯗꯦꯗ ꯁꯨꯝ ꯐꯝ ꯂꯩꯛꯏꯅꯤ ꯁꯨꯝ
ꯑ
ꯀꯩ ꯁꯪ ꯆꯥꯕ꯭ꯔꯣ ꯉꯁꯤꯗꯤ
ꯀꯪꯉ ꯎ ꯆꯥꯏ
ꯑꯣ ꯑꯣ ꯀꯅꯥ ꯀꯅꯥꯒ ꯂꯩꯒꯦ ꯈꯟꯗ꯭ꯔꯣ
ꯑꯩꯈꯣꯏ ꯇ ꯑꯩꯈꯣꯏ ꯑꯩꯈꯣꯏ ꯂꯣꯏ ꯂꯩꯃꯤꯟꯅꯩ
ꯑꯣ ꯏꯝꯐꯥꯜꯗ꯭ꯔꯣ ꯅꯪ ꯂꯩꯗꯣ
ꯋꯥ
ꯑꯣ ꯍꯥ ꯍꯥ ꯑꯩꯁꯨ ꯑꯩꯗꯤ ꯏꯊꯟꯇꯅꯤꯗ ꯑꯩꯁꯨ ꯏꯄꯥꯗ ꯂꯩ
ꯅꯨꯡꯉꯥꯏꯔ
ꯑꯁꯤ ꯅꯨꯡꯉꯥꯏꯇꯦꯗ ꯆꯥꯛ ꯊꯣꯡꯕ ꯋꯥꯕ ꯀꯔꯤ ꯎ ꯄꯥꯏ ꯂꯩ ꯎꯝ ꯎꯝ ꯀꯩꯟꯁꯥꯡ ꯆꯥꯡꯌꯦꯡꯁꯤꯗꯤ ꯃꯣꯔꯅꯤꯡꯅ
ꯀꯥꯡꯁꯣꯏ ꯑ ꯀꯥꯡꯧ ꯆꯥꯏꯌꯦ
ꯍꯥ
ꯀꯥꯡꯒꯧ ꯆꯥꯏꯌꯦ ꯅꯈꯣꯏꯗꯤ
ꯑꯩꯗꯤ ꯂꯦꯗꯤꯁ ꯁꯤꯡꯒꯔꯗꯣ ꯕꯂꯦꯟꯗꯤꯗꯣ ꯑꯗꯨꯝ ꯆꯥꯏ
ꯎꯝ ꯍꯥꯎꯅꯤ
ꯍꯥꯎꯥꯎꯗꯤ ꯍꯥꯎ ꯍꯥꯎꯗꯤꯗ ꯀꯂꯤꯁ ꯀ ꯂꯩ ꯃꯟꯗꯤꯦ
ꯍꯣꯏ
ꯑꯣ ꯑꯣ ꯀꯣꯏꯁꯨ ꯅ ꯁ ꯁꯦ ꯁꯤꯃꯤꯁꯇꯔ ꯁꯤꯃꯤꯁꯇꯔ ꯀꯌꯥ ꯑꯣꯏꯒꯦ
ꯐꯤꯚ ꯀꯗꯣꯏꯅꯦ
ꯑꯣ ꯑꯗꯨꯗꯤ ꯃꯊꯪ ꯆꯍꯤ ꯂꯣꯏꯔꯅꯤꯅ
ꯎꯝ
ꯑꯣꯀꯦ ꯑꯣꯀꯦ ꯌꯥꯏ ꯌꯥꯏ ꯑꯩꯁꯨ ꯑꯩꯗꯤ ꯍꯟꯗꯛ ꯁꯚꯦꯟ ꯆꯥꯗꯦꯕ ꯑꯩꯈꯣꯏꯗꯤ ꯏꯠ ꯐꯥꯎꯅꯤ
ꯀꯔꯤ ꯑꯣꯅꯔꯁ ꯂꯧꯕ꯭ꯔꯥ
ꯑꯩꯗꯤ ꯀꯩꯅꯣ ꯑꯥꯔꯠꯁ ꯂꯧꯗꯦ ꯑꯩꯗꯤ ꯕꯤ ꯇꯦꯛꯅꯤ ꯇꯦꯛ ꯈꯪꯕ ꯕꯤ ꯏ ꯕꯦꯆꯤꯂꯔ ꯑꯣꯐ ꯏꯟꯖꯤꯅꯤꯌꯥꯔꯤꯡ ꯍꯥꯏꯕ
ꯑꯣ
ꯅꯪ ꯑꯥꯠ ꯑꯥꯔꯠꯁ ꯑꯣꯏꯕ꯭ꯔꯣ ꯅꯪꯒꯤ
ꯍꯣꯏ
ꯑꯣ ꯑꯩꯈꯣꯏꯅ ꯕꯤ ꯇꯦꯛ ꯕꯤ ꯏ ꯍꯥꯏꯅꯁꯨ ꯍꯥꯏ ꯍꯥꯏꯀꯣ ꯑꯅꯤꯃꯛ ꯌꯥꯏ ꯕꯤ ꯏ ꯕꯤꯇꯦꯛ ꯆꯞ ꯃꯥꯟꯅꯩ ꯎꯝ ꯑꯩꯈꯣꯏꯗꯤ ꯆꯍꯤ ꯃꯔꯤ ꯀꯝꯄꯜꯁꯔꯤꯅꯦꯕ ꯑꯗꯨꯒꯤ
ꯑꯩꯈꯣꯏꯁꯨ ꯑꯩꯈꯣꯏꯁꯨ ꯃꯔꯤꯅꯦ ꯃꯔꯤ ꯑꯗꯣ ꯑꯍꯨꯝꯈꯛ ꯇꯝꯕꯁꯨ ꯌꯥꯏ
ꯎꯝ ꯑꯔꯁꯇꯤ ꯀꯣ ꯀꯨꯏꯗꯔꯤ ꯀꯣ ꯅꯣꯏꯗꯤ ꯐꯣꯜ ꯑ ꯍꯥꯏꯕꯗꯤ ꯆꯍꯤ ꯃꯔꯤ ꯊꯣꯛꯄꯁꯦ
ꯍꯣꯏ
ꯎꯝ
ꯑꯩꯈꯣꯏ ꯃꯇꯝꯗ ꯊꯣꯛꯄꯅꯦ
ꯎꯝ ꯑꯩꯈꯣꯏꯗꯤ ꯍꯥꯟꯅꯒꯤ ꯑꯗꯨꯝ ꯐꯣꯔ ꯌꯔꯁ ꯉꯥꯛꯇꯅꯤ ꯊꯥꯏ ꯅꯪꯒꯤꯀꯣ ꯎꯄꯥꯏ ꯂꯩꯇꯦ ꯑꯗꯨ ꯗꯤꯄ꯭ꯂꯣꯃꯥ ꯇꯝꯒꯦ ꯍꯥꯏꯔꯅ ꯊ꯭ꯔꯤ ꯕꯤ ꯑꯦꯒ ꯆꯞ ꯃꯥꯟꯅꯩ ꯗꯤꯄ꯭ꯂꯣꯃꯥ ꯂꯣꯏꯔꯒ ꯑꯃꯨꯛ ꯀꯩꯅꯣ ꯕꯤ ꯑꯃꯨꯛ ꯇꯝꯕ
ꯐꯩꯌꯦꯌꯦ
ꯋꯥꯕꯅꯤꯗ ꯐꯥꯗꯤ
ꯂꯣꯏ ꯋꯥꯏꯑꯦꯗꯥ ꯂꯥꯏꯔꯤꯛ ꯇꯝꯕꯁꯦ ꯋꯥꯗꯕ ꯂꯩꯇꯦ
ꯃꯥꯅꯤ ꯃꯥꯅꯤ
ꯂꯣꯏꯅꯥ ꯋꯥꯏꯌꯦ
ꯍꯥ ꯍꯥ ꯃꯊꯪꯗꯤꯁ ꯗꯤꯁꯃꯟꯗ ꯑꯃꯨꯛ ꯀꯥꯕ ꯍꯧꯗꯣꯏ ꯃꯥꯜꯂꯤꯗ ꯅꯣꯏꯗꯤ
ꯑꯈꯣꯏ ꯇꯤꯁꯃꯟꯗ ꯀꯥꯔꯣꯏ ꯊꯥ ꯑꯀꯁ ꯑꯀꯁꯇ ꯀꯥꯕ ꯍꯧꯔꯅꯤ ꯍꯧꯅꯤ ꯇꯤꯁꯃꯟ ꯑ ꯕꯔ꯭ꯦꯛ ꯂꯩꯔꯦ
ꯑꯆꯥ ꯑꯆꯥ ꯁꯥꯃꯔ ꯒꯤꯀꯦꯁꯟꯀꯣ
ꯎꯝ
ꯅꯪ ꯌꯨꯝ ꯆꯠꯇꯦ
ꯆꯠꯇꯦ
ꯅꯣꯏ ꯌꯨꯝ ꯆꯠꯄ ꯀꯩꯅꯣ ꯌꯥꯝ ꯅꯨꯡꯉꯥꯏꯔꯝꯃꯣꯏꯀꯣ
ꯍꯣꯏ
ꯑꯣ ꯑꯗꯨꯒꯤ ꯑꯩꯈꯣꯏꯁꯨ ꯆꯞ ꯃꯥꯟꯅꯩꯗ ꯎꯝ ꯑꯗꯨꯅꯦ ꯁꯤꯗ ꯂꯩꯕ ꯅꯨꯡꯉꯥꯏꯕ꯭ꯔꯣ ꯀꯃꯥꯏ ꯇꯧꯒꯦ
ꯅꯨꯡꯉꯥꯏꯌꯦ
ꯅꯨꯡꯉꯥꯏꯌꯦ
ꯑꯗꯨꯣꯡ ꯅꯨꯡꯉꯥꯏ
ꯑꯣ ꯀ꯭ꯂꯥꯁ ꯅꯤꯇꯤ ꯆꯠꯄꯣ ꯅꯪꯗꯤ
ꯍꯣꯏ ꯐꯖꯅ ꯆꯠꯄꯅꯦ ꯑꯩꯗꯤ
ꯆꯥꯕꯁ ꯨꯒꯨꯠꯒꯥꯜꯅꯤꯗꯨꯗꯤ
ꯕꯣꯜ ꯌꯦꯡꯗ꯭ꯔꯣ ꯅꯪꯗꯤ
ꯌꯦꯡꯉꯦ
ꯎꯝ ꯑꯁ ꯎꯅꯥꯗꯣ ꯁꯞꯄꯣꯔꯠ ꯇꯧꯗꯧ ꯃꯥꯜꯂꯤꯕꯣ
ꯑ ꯃꯥꯁꯨ ꯕꯣꯔꯠ꯭ ꯇꯧꯗꯦ ꯑꯩ ꯑꯔꯖꯦꯟꯇꯤꯅꯥꯅꯤ ꯃꯦꯁꯤꯅꯤ
ꯑꯁ ꯑꯗꯨꯗꯤ ꯆꯞ ꯃꯥꯟꯅꯩ ꯀꯩꯅꯣ
ꯑꯁ
ꯁꯤ ꯅꯨꯄꯤꯁꯤꯡꯁꯦ ꯌꯥꯝꯅ ꯃꯨꯜ ꯑꯗꯣ ꯀꯩꯅꯣ ꯁꯞꯄꯣꯔꯠ ꯇꯧꯋꯦ ꯅꯠꯇ꯭ꯔꯣ ꯎꯝ ꯃꯣꯏꯁꯤ ꯁꯛꯅꯥ ꯌꯦꯡꯕ꯭ꯔꯥ ꯀꯩꯅꯣ ꯕꯣꯜ ꯌꯦꯡꯗꯕ ꯃꯥꯜꯂꯤꯕꯣ
ꯍꯥ ꯍꯥ ꯍꯥ ꯍꯥ ꯍꯥ ꯎꯝ ꯉꯔꯥꯡ ꯉꯔꯥꯡ ꯄꯣꯛꯈ꯭ꯔꯦ ꯑꯃꯨꯈꯣꯏ
ꯍꯣꯏ ꯄꯤꯜꯂꯤꯍꯦ ꯋꯥ ꯌꯥꯝ ꯉꯥꯡꯉꯦꯕ
ꯍꯣꯏ ꯃꯈꯣꯏꯒꯤ ꯁꯞꯄꯣꯔꯠ ꯇꯧꯕ ꯃꯤꯁꯤꯡꯗꯣ ꯁꯤꯡꯗꯣ ꯌꯥꯝ ꯎꯝ ꯄꯣꯡꯅ ꯋꯥ ꯉꯥꯡꯕꯗꯣ
ꯆꯃꯅꯦ ꯃꯥꯒ ꯃꯥꯒ ꯃꯤꯉꯣꯟꯗꯞꯄꯣꯔ ꯇꯧꯔꯤꯁꯦ
ꯑꯗꯨꯃꯥꯏꯅ ꯉꯥꯡꯉꯒ ꯂꯩ ꯑꯩꯈꯣꯏ ꯑꯩꯒꯤ ꯐꯣꯟꯗ ꯌꯥꯎꯔꯤꯁꯤ ꯌꯥꯎꯔꯤꯁꯦ ꯑꯩꯈꯣꯏ ꯏꯃꯥꯟꯅꯕꯤꯈꯣꯏꯗꯣ ꯕꯨꯌꯥ
ꯍꯥꯟꯅꯗꯤ ꯊꯤꯕꯅꯦꯍꯦ ꯃꯥꯁꯨ ꯑꯉꯥꯡ ꯑꯣꯏꯔꯤꯉꯩ ꯇꯝꯃꯦ ꯇꯔ ꯌꯨꯅꯥꯏꯇꯦ ꯁꯥꯟꯅꯔꯤꯉꯥꯏꯀꯣ ꯑꯁꯦꯡꯕꯅꯦ ꯍꯥꯏꯕꯗꯤ ꯄꯩꯁꯥ ꯄꯥꯏꯔꯒ ꯀꯩꯅꯣ ꯁꯦꯝꯕꯅꯤꯅꯀꯣ ꯃꯥꯗꯤ ꯐꯖꯅ ꯁꯦꯝꯃꯅꯤ
ꯑꯥ
ꯑꯗꯨ ꯌꯥ ꯀꯔꯤ ꯀꯔꯥꯁꯨ ꯐꯖꯅ ꯁꯦꯝꯕꯅꯦ ꯏ ꯃꯥ ꯍꯥꯟꯅꯗꯤ
ꯀꯞꯄꯅꯦ ꯉꯔꯥꯡꯗꯤ ꯄꯕꯒꯤ
ꯅꯪ
ꯑꯝ
ꯃꯣꯏ ꯃꯣꯏ ꯍꯥꯏꯕ꯭ꯔꯣ ꯑꯣ ꯌꯥꯥꯗꯧꯗ꯭ꯔꯣ
ꯍꯣꯏ ꯑꯩ ꯃꯥꯒꯤ ꯐꯦꯟꯁ ꯅꯠꯇꯅ ꯀꯃꯥꯏꯅ ꯀꯞ ꯇꯣꯏꯅꯣ
ꯑꯗꯨꯅꯦ ꯑꯁ ꯉꯁꯤ ꯂꯩꯏꯕꯅꯦ ꯑꯔꯖꯦꯟꯇꯤꯅꯥꯒꯤꯁꯨ ꯃꯦꯁꯤꯒꯤꯁꯨ
ꯍꯥ
ꯁꯤ ꯃꯦꯁꯤꯒꯤꯁꯨ ꯉꯁꯤ ꯂꯩꯕꯅꯦꯕ ꯑꯥꯔꯖꯦꯟꯇꯤꯅꯥꯒꯤ
ꯍꯣꯏ ꯅꯥꯏꯟ ꯊꯥꯔꯇꯤꯗ ꯂꯩꯕꯅꯦ
ꯑꯗꯨ ꯏꯖꯤꯞꯇꯨꯗꯤ ꯉꯝꯃꯨꯅꯧ ꯃꯥꯜꯂꯤꯦꯗ ꯅꯠꯇ꯭ꯔꯣ
ꯈꯪꯗꯦ ꯑ ꯍꯣꯏ ꯑꯗꯨ ꯍꯥꯏꯕ ꯉꯝꯗꯦ ꯑ ꯐꯔꯁ ꯍꯥꯏꯥꯏꯗꯒ ꯄꯣꯔꯗꯤ ꯋꯥꯏ ꯇꯧꯗꯣꯏꯕ
ꯑꯗꯨꯗꯤ ꯃꯇꯨꯡ ꯏꯟꯅꯁꯨ ꯂꯩꯅ
ꯍꯣꯏ
ꯅꯍꯥꯟ ꯀꯩꯅꯣ ꯀꯦ ꯕꯥꯔꯗꯦ ꯍꯥꯏꯕꯗꯣ
ꯑꯥ
ꯑꯗꯨ ꯁꯥꯟꯅ ꯍꯥꯏꯔꯀꯥꯟꯗꯗꯤ ꯃꯣꯏ ꯇꯤꯝ ꯀꯜꯂꯦꯕ
ꯍꯣꯏ ꯑꯁ ꯃꯈꯈꯣꯏ ꯀ ꯄꯁꯤꯗ ꯑꯣ ꯑꯩꯈꯣꯏꯅ ꯍꯥꯏꯔꯤꯁꯦ ꯐꯣꯔꯇꯤ ꯑꯗꯨ ꯑꯗꯨꯃꯥꯏꯅ ꯑꯣꯏꯌꯦ ꯍꯥꯏꯕꯅꯦ
ꯃꯥꯅꯦ ꯑꯇꯩꯁꯤꯡꯗꯤ ꯑꯅꯝꯕ ꯐꯨꯠꯕꯣꯂꯔꯒꯨꯝꯕꯗꯤ ꯀꯤꯄꯔꯗꯤꯀꯣ ꯈꯔ ꯁꯥꯡꯅ ꯆꯠꯂꯦꯀꯣ ꯍꯥꯏꯕꯗꯤ ꯃꯣꯏꯗꯤ ꯆꯦꯟꯕ ꯈꯣꯠꯄ ꯌꯥꯝ ꯀꯟꯅꯁꯨ ꯌꯥꯏꯑꯕꯀꯣ
ꯍꯣꯏ
ꯑꯅ ꯃꯗꯤ ꯊꯔꯇꯤ ꯅ ꯃꯥꯔꯑꯣ ꯏ ꯃꯥ ꯊꯔꯇꯤ ꯐꯥꯏꯚ ꯑꯗꯨꯒꯨꯝꯕꯈꯛ ꯑꯣꯏꯔꯝꯅꯤ ꯃꯥꯗꯤ ꯂꯛꯖꯔꯤ ꯄꯥꯝꯕꯒꯤꯅꯦ ꯄꯩꯁꯥ ꯈꯔ ꯆꯥꯎꯣꯛꯄ ꯑꯗꯨꯒꯤꯅꯤ
ꯃꯤꯁꯤꯗꯤ ꯊꯥꯔꯇꯤ ꯅꯥꯏꯟ ꯌꯧꯔꯦ ꯃꯥꯗꯤ ꯊꯥꯔꯇꯤ ꯐꯣꯔ ꯑꯗꯨ ꯈꯪ ꯑꯗꯨꯇꯥꯥꯔꯦ ꯌꯥꯝ ꯉꯟꯅ ꯆꯠꯇ꯭ꯔꯣ
ꯍꯣꯏ
ꯑꯗꯨ ꯅꯪ ꯍꯣꯔꯦꯟ ꯃꯤꯁꯤ ꯄꯣꯛꯅꯤ ꯅꯪꯁꯨ ꯀꯥꯞꯇꯣꯏꯔꯣ
ꯀꯝꯕꯔꯣꯏꯗ ꯐꯨꯠꯕꯣꯜꯒꯤꯗꯃꯛꯇ ꯀꯞ ꯀꯞꯇꯦ ꯑꯩꯈꯣꯏꯗꯤ
ꯎꯝ ꯑꯁ ꯃꯤ ꯈꯔꯗꯤ ꯂꯩꯕꯅꯦ ꯍꯌꯦ ꯉꯁꯤ ꯃꯤ ꯌꯥꯝ ꯀ ꯀꯞꯄ ꯃꯥꯜꯂꯦ
ꯉꯔꯥꯡꯗꯣ ꯌꯥꯝ ꯀꯞꯄꯦ ꯃꯤ
ꯍꯣꯏ ꯍꯣꯏ ꯐꯥꯗꯤ ꯐꯖꯩꯀꯣ ꯑꯗꯨ ꯃꯥꯒꯤ ꯀꯩꯅꯣ ꯍꯥꯀ꯭ꯔꯤ ꯍꯥꯏꯁꯤꯔꯥ ꯀꯔꯦꯛꯇꯔ ꯍꯣꯏꯃꯛ ꯁꯛ ꯌꯥꯝ ꯀꯥꯏꯦꯕ
ꯍꯣꯏ
ꯑꯗꯣ ꯏꯟꯇꯔꯚꯤꯌꯨ ꯃꯤ ꯃꯣꯏꯗꯤ ꯀꯩꯅꯣ ꯄ꯭ꯔꯦꯁ ꯀꯟꯐ꯭ꯔꯦꯟꯁ ꯀꯨꯝꯕ ꯏꯟꯇꯔꯚꯤꯌꯨ ꯂꯩꯕꯗꯣ ꯑꯗꯨꯀꯥꯟꯗꯁꯨ ꯅꯪ ꯔꯤꯇꯥꯔ ꯆꯠ ꯇꯨꯔꯤꯣ ꯇꯧꯔꯒ ꯍꯥꯡꯉꯒ ꯆꯠꯅꯤꯡꯗ꯭ꯔꯒ ꯆꯠ ꯆꯠꯂ ꯆꯠꯅꯪ ꯀꯨꯁꯤꯔꯣ ꯀꯥꯏ ꯑꯗꯨꯗꯤ ꯑꯗꯨꯒꯨꯝꯕ ꯀꯩꯅꯣ ꯋꯥꯗꯣ ꯃꯥꯗꯤ ꯁꯨꯃꯥꯏꯅ ꯇꯧꯕꯅꯤ ꯆꯁꯤꯡꯅꯦꯕꯗꯣꯗꯤ ꯍꯥꯏꯗꯤ ꯆꯥꯛꯆꯥ ꯆꯥꯛꯆꯥꯥꯔꯐꯥꯎ ꯃꯤꯅ ꯍꯥꯡꯉꯀꯥꯟꯗ ꯆꯥꯅꯤꯡꯉ ꯇꯣꯛ ꯆꯥꯅꯤꯡ ꯆꯥꯅꯤꯡꯉ ꯆꯥꯒꯦ ꯅꯊꯧ ꯂꯩꯔꯨꯔꯒ ꯇꯧꯔꯛ ꯑꯗꯨ ꯆꯞ ꯃꯅꯗ꯭ꯔꯣ ꯍꯥꯏꯕ ꯗ ꯅꯠꯇ꯭ꯔꯣ ꯑꯗꯨꯗꯤ ꯑꯁꯤꯁꯤ ꯌꯥꯝ ꯀꯪꯉꯤꯕ ꯑꯗꯨ ꯀꯅꯥ ꯅꯨꯡꯁꯤꯗꯣꯏꯅꯣ ꯍꯥꯏꯕꯅꯦ ꯃꯤꯅ
ꯑꯣ
ꯑꯩꯈꯣꯏ ꯑꯃꯝꯕꯨꯗꯤ ꯃꯤꯁꯤꯕꯨꯗꯤ ꯍꯝꯕꯜ ꯑꯣꯏꯀꯣ ꯃꯥ ꯃꯥꯒꯤ ꯐꯦꯟꯁꯄꯨꯁꯨ ꯍꯥꯏꯂꯤ ꯑ ꯊꯕꯛ ꯌꯥꯝ ꯀꯩꯅꯣ ꯄ꯭ꯔꯤ ꯈꯔꯥ ꯂꯨꯕ ꯇꯥꯏ ꯃꯥꯒꯤ ꯀꯔꯤ ꯍꯥꯏꯁꯤꯔꯥ ꯈꯔ ꯃꯤ ꯍꯝꯕꯜ ꯑꯣꯏꯕꯗ ꯑꯗꯨꯃꯥꯏꯅ ꯑꯣꯏꯕ
ꯎꯝ
ꯁꯥꯟꯅꯕꯁꯨ ꯍꯦꯜꯂꯦ ꯍꯩ ꯈꯔ ꯑꯁꯣꯏꯕꯨ ꯁꯣꯏꯕꯨꯝ ꯍꯥꯏ ꯈꯠꯀꯅꯤ ꯍꯥꯏ ꯈꯠꯅꯦ ꯍꯥꯏꯕꯅꯤꯗ
ꯋꯥꯍꯍ
ꯅꯠꯇ꯭ꯔꯣ
ꯍꯣꯏ ꯍꯣꯏ
ꯎꯝ
ꯊꯕꯛ ꯆꯠꯇꯔꯣꯏꯗ꯭ꯔꯣ ꯉꯁꯤꯗꯤ
ꯑꯩꯗꯤ ꯆꯠꯂꯣꯏꯗ ꯑꯗꯨꯝ ꯍꯣꯔꯦꯟ ꯈꯔ ꯂꯩꯅꯤ ꯑꯩꯁꯨ ꯕꯣꯁ ꯅꯥꯕ ꯆꯠꯀꯅꯤ
ꯑꯣ
ꯏꯚꯅꯤꯡ ꯔꯨꯝꯗ ꯑꯗꯨꯝ ꯂꯩꯕꯁꯤꯦ ꯀꯩꯅꯣ ꯕꯣꯔꯤꯡ ꯆꯨꯏꯕ
ꯍꯣꯏ ꯍꯣꯏ
ꯏꯚꯤꯅꯤꯡꯗꯗꯤꯝꯅꯤꯇꯤ ꯁꯅꯥꯅꯝ ꯆꯠꯂꯦꯗ ꯐꯨꯠꯕꯜ
ꯎꯝ ꯍꯝ
ꯎꯝ ꯊ ꯑꯁ ꯅꯣꯏꯗꯤ ꯈꯨꯃꯟ ꯂꯝꯄꯥꯛ ꯃꯅꯥꯛ ꯂꯩꯗꯧ ꯃꯥꯂꯦꯗ
ꯍꯣꯏ ꯑꯗꯨꯝ ꯉꯥꯛꯄ ꯂꯩ
ꯎꯝ ꯈꯪꯉꯤꯕ ꯏꯃꯥꯟꯈꯁꯨ ꯌꯥꯝ ꯂꯩ ꯃꯣꯏ ꯀꯩꯅꯣ ꯑꯗꯨꯋꯥꯏꯗ ꯑꯩꯈꯣꯏ ꯑꯩꯈꯣꯏꯒꯤ ꯀꯩꯅꯣ ꯃꯤ ꯌꯥꯝ ꯂꯩꯕꯗꯣ
ꯎꯝ ꯑꯣ ꯈꯥꯏ ꯈ
ꯎꯝ ꯌꯨꯝ ꯑꯣꯏꯅ ꯂꯩꯕ꯭ꯔꯣ ꯅꯣꯏꯗꯤ
ꯍꯥ
ꯇꯔꯦꯟꯗ ꯑꯣ ꯑꯩꯁꯨꯅꯦꯗ ꯏꯊꯟꯇ ꯂꯩꯕꯅꯦꯔꯦꯟꯗ ꯑꯁꯤ ꯂꯣꯏꯔꯒ ꯀꯩꯅꯣꯝꯃꯨꯛ ꯀꯔꯤꯃꯕꯨꯛ ꯇꯧꯔꯅꯤ ꯑꯁꯤ ꯇꯝꯃ ꯂꯣꯏꯔꯒ
ꯀꯁꯨ ꯇꯧꯔꯣꯏꯗ
ꯃꯥꯁꯇꯔꯃꯨꯛ ꯇꯝꯅꯩꯔꯣ
ꯇꯃꯔ
ꯀꯩꯌꯦ
ꯋꯥꯔꯦ ꯊ ꯄꯁ ꯎ
ꯃꯁꯗꯤ ꯑꯗꯤ ꯑꯁꯤ ꯂꯣꯏꯋꯔꯗꯤ ꯎ ꯃꯣꯁꯇꯔ ꯈꯈꯣꯏꯗꯤ ꯀꯩꯅꯣ ꯁꯕꯖꯦꯛꯁꯨ ꯌꯥꯝꯃꯣꯏꯅ ꯑꯗꯨ ꯋꯥꯛꯀꯤꯡ ꯑꯋꯥꯔ ꯁꯨꯝ ꯅꯦꯝꯃꯛꯀꯅꯤ ꯑꯗꯨ ꯊꯦꯁꯤꯁꯒꯨꯝꯕ ꯏꯕꯕꯨꯗꯤ ꯈꯔ ꯂꯩꯒꯅꯤꯀꯣ ꯄ꯭ꯔꯣꯖꯦꯛꯀꯤꯗꯤ ꯄ꯭ꯔꯣꯖꯦꯛꯀꯤꯗꯤ ꯍꯥ ꯅꯨꯡꯉꯥꯏꯕꯅꯦꯍꯦ ꯑꯗꯨꯝ ꯀꯣꯂꯦꯖ ꯀꯨꯝꯕ ꯀꯥꯕꯁꯦ ꯌꯨꯝꯗ ꯂꯩꯕ ꯁꯔꯨꯛ ꯆꯠꯇ꯭ꯔꯣ
ꯍꯣꯏ ꯑꯗꯨ ꯑꯗꯨꯗꯤ ꯑꯗꯨ ꯑꯣꯏꯌꯦ ꯑꯗꯨꯁꯨ ꯑꯗꯨꯝ ꯐ꯭ꯔꯤ ꯑꯣꯏꯃꯟꯕꯒꯤꯔꯥ ꯈꯪꯗꯦ ꯑꯗꯨꯝ ꯀꯃꯥꯏ ꯍꯥꯏꯗꯣꯏꯅꯣ